ꯍꯜꯂꯣ
ꯍꯜꯂꯣ
ꯑꯩ ꯀꯔꯤ ꯀꯔꯤ ꯄ꯭ꯔꯣꯕ꯭ꯂꯦꯝ ꯑꯣꯏ ꯀ꯭ꯔꯤꯒꯤꯔꯀꯣ
ꯑꯗꯨꯗꯤ ꯇꯥꯏꯌꯦꯕ
ꯉꯁꯥꯏ ꯑꯩꯒꯤ ꯐꯣꯔ ꯖꯤ ꯈꯠꯇ ꯂꯩꯕ
ꯑꯣ ꯑꯗꯨ ꯅꯪꯉ‌ꯣꯟꯗ ꯍꯥꯞ ꯑꯁ ꯑꯩ ꯐꯥꯏꯚ ꯖꯤ ꯊ ꯗ ꯍꯥꯕꯗꯕꯒꯤꯔꯥ
ꯗꯨꯝ ꯃꯊꯟꯗꯅ ꯑꯗꯨꯝ ꯑꯣꯇꯣ ꯗ ꯆꯠꯄꯅꯤꯅꯦ
ꯑꯣ
ꯍꯧꯖꯤꯛ ꯑꯩꯅ ꯐ꯭ꯂꯥꯏꯇ ꯃꯨꯠ ꯊꯝꯃꯔ ꯑꯃꯨꯛ ꯑꯣꯟ ꯇꯧꯔꯛ ꯇꯧꯔꯞꯄ
ꯑꯣ ꯃꯃꯤꯠ ꯇꯍꯧꯗ꯭ꯔꯦ ꯅꯠꯇꯦ ꯑꯗꯨꯝ ꯑꯩ ꯑ ꯑꯩꯅ ꯉꯁꯤ ꯑꯩꯅ ꯄꯣꯔꯦꯗꯤ ꯐꯖꯅ ꯍꯥꯏꯁ ꯊꯥꯔ ꯑ ꯂꯩꯕꯅꯦ ꯑꯗꯨ ꯀꯔꯤꯁꯨ ꯇꯥꯗ꯭ꯔꯦꯕ
ꯐꯖꯅ ꯔꯣꯜ ꯇꯧꯔꯒ ꯀꯩꯅꯣꯗꯣ ꯑꯃꯥꯗꯣ ꯔꯣꯜ ꯇꯧꯔꯒ ꯊꯧꯔꯤꯅ ꯀꯟꯅ ꯄꯨꯟꯈ꯭ꯔꯣ ꯈꯔ ꯄꯤꯡ ꯈꯔ ꯄꯤꯡꯅꯕ
ꯈꯔ ꯍ‌ꯦꯟ ꯄꯨꯟꯖꯟꯂꯒ‌ꯦ ꯑꯗꯣ ꯃꯥꯒꯤ ꯕꯥꯏꯀ ꯃꯥꯒꯤ ꯕꯌꯥ ꯑꯆꯧꯕꯅꯗ꯭ꯔꯤ ꯍꯣꯏ ꯍꯣꯏ ꯌꯦꯡꯒꯦ
ꯑ‌ꯣ ꯑꯗꯨ ꯇꯧꯔꯣ ꯑꯗꯨ ꯍꯣꯏ ꯃꯥꯅ ꯉꯝꯃꯗꯤ ꯉꯝꯈ꯭ꯔꯦ ꯉꯝꯗ꯭ꯔ ꯇꯣꯈ꯭ꯔꯦꯅ
ꯄꯨꯕꯤꯒꯦꯗꯤ ꯍꯥꯏꯗꯤ ꯍꯥꯏꯌꯦ ꯃꯥ ꯎꯗꯕꯒꯤ
ꯀꯥꯡꯈꯟꯅꯤ ꯍꯥꯏꯒ꯭ꯔꯣꯅ
ꯍꯥꯏꯕꯤꯌꯦ ꯅ ꯑꯗꯣ ꯀꯥꯡꯈꯟꯅꯤ ꯍꯥꯏꯅ ꯅ ꯑꯗꯨ ꯍꯥꯏꯗ꯭ꯔꯣ
ꯑꯗꯨ ꯍꯥꯏꯔꯗꯤ ꯌꯥꯔꯦ ꯀꯥꯡꯈꯟꯅꯤ ꯍꯥꯏꯗ‌ꯦ ꯑꯩꯗꯤ ꯄꯣꯠ ꯍꯥꯏꯕꯅꯦ
ꯑꯪ ꯉꯥꯏꯈꯣ ꯑꯩ ꯀꯥꯡꯈꯟ ꯍꯥꯏꯕ꯭ꯔꯥ ꯍꯥꯏꯗꯕ꯭ꯔꯥ
ꯑꯦ ꯀꯩꯅꯣꯝꯃ ꯄꯨꯕꯤꯌꯣ ꯍꯥꯏꯅꯤ ꯑꯩꯒꯤ ꯄꯣꯠ ꯑꯃꯥ ꯑꯣ ꯑꯩꯗꯤ ꯄꯣꯠ ꯑꯃꯥ ꯍꯥꯏꯕꯅꯦ ꯀꯨꯁ ꯐꯨꯁ ꯄꯨꯔꯤ ꯗꯨꯗ ꯗꯤ
ꯀꯥꯡꯈꯟ ꯍꯥꯏꯗꯤ ꯍꯩꯕꯅ‌ꯦ
ꯑꯣ ꯑꯗꯨ ꯍꯥꯏꯔꯗꯤ
ꯑꯗꯨꯝ ꯃꯥꯒꯤ ꯃꯥꯒꯤ ꯋꯥ ꯈꯜꯗꯤ ꯃꯥꯒꯤ ꯋꯥꯈꯜꯗꯤ ꯑꯁꯤ ꯃꯨ ꯆꯥꯎꯕꯅꯦꯗꯤ ꯈꯪ ꯅꯤ ꯈꯟ ꯈꯟꯅꯤ ꯈꯂꯝ ꯃꯣꯏ ꯃꯥ
ꯌꯥꯝ ꯆꯥꯎꯕ꯭ꯔꯥ ꯀꯌꯥꯝ ꯃꯨꯛ ꯆꯥꯎꯕ꯭ꯔꯥ
ꯑꯗꯨ ꯃꯄꯨꯝ ꯉꯔꯥ ꯑꯩꯅ ꯑꯃꯨꯛ ꯐꯣꯇꯣ ꯐꯊꯥꯕꯤꯕꯗꯨꯗꯤ
ꯑꯗꯨꯗꯤ ꯌꯥꯝ ꯆꯥꯎꯕ ꯅꯠꯇꯦꯅ ꯑꯩꯅ ꯑꯗꯨꯝ ꯐꯣꯇꯣꯗꯒꯤ ꯐꯣꯇꯣꯗ ꯑꯣꯏꯕ꯭ꯔꯥ
ꯕꯦꯛ ꯕꯦꯛꯇꯗꯤ ꯆꯜꯂꯣꯏ ꯑꯁꯤ ꯕꯦꯛ ꯑꯆꯧꯕꯗ ꯅꯠꯇ꯭ꯔꯗꯤꯀꯣ
ꯑꯣ
ꯑꯣ ꯁꯤ ꯐꯣꯇꯣꯗ ꯄꯤꯛꯅ ꯎꯕ ꯋꯥꯅꯦꯕ
ꯑꯣ ꯍꯣꯏ ꯑꯗꯨ ꯐꯔꯦ ꯃꯥꯅ ꯄꯨꯕ ꯉꯝꯔꯗꯤ ꯉꯝꯈ꯭ꯔꯦ ꯉꯝꯗ꯭ꯔꯗꯤ ꯑꯗꯨ ꯇꯣꯑ‌ꯦꯅ
ꯎꯝ ꯈꯪꯗꯦ ꯑꯗꯨ ꯑꯩ ꯕꯖꯥꯔꯗ ꯄꯨꯔꯛ ꯅꯪ ꯆꯠ ꯀꯅꯤ ꯍꯥꯏꯕꯗ ꯅꯪ ꯀꯟꯇꯦꯠ ꯇꯧꯕ ꯂꯣꯏꯈ꯭ꯔꯦꯗꯤ ꯍꯥꯏꯔꯑꯣ ꯑꯩ ꯕꯖꯥꯔꯗ ꯄꯨꯕꯤꯒꯦ ꯍꯥꯏꯔꯑꯣ ꯍꯣꯏ ꯍꯥꯏꯕꯗꯤ ꯍꯥꯏꯌꯦ
ꯑꯣ
ꯅꯨꯞ ꯑꯗꯨꯕꯨ ꯆꯨꯕꯗꯤ ꯃꯥ ꯄꯣꯠ ꯑꯇꯣꯞꯄ ꯄꯨ ꯕꯦ ꯑꯆꯧꯕ ꯄꯨꯗ꯭ꯔꯗꯤ ꯀꯩꯅꯣ ꯊꯧꯗꯤ ꯇꯧꯒꯅꯤ ꯑꯩ ꯍꯨꯖꯤꯋꯥ ꯆꯥꯗ ꯊꯥꯕꯤꯈ꯭ꯔꯦ
ꯄꯣꯠ ꯐꯣꯠꯇꯣ ꯐꯠꯇꯣꯔꯥ
ꯍꯣꯏ
ꯑꯣ ꯍꯣꯏꯅꯦ ꯑꯗꯣ ꯍꯣꯏ ꯃꯅꯥ ꯄꯨꯔꯗꯤ ꯄꯨꯈ꯭ꯔꯦ ꯄꯨꯗ꯭ꯔꯗꯤ ꯀꯔꯤꯗꯤ ꯑꯨꯄꯥꯏ ꯂꯩꯌꯦ ꯉꯥꯏꯕ ꯇꯥꯔꯦꯅꯦ ꯆꯍꯤ
ꯁꯣꯏꯗꯕꯤ ꯕꯖꯥꯔ ꯑꯥ ꯄꯨꯒꯅꯤ ꯍꯥꯏꯗꯤ ꯕꯖꯥꯔ ꯄꯨꯒꯨꯝꯗꯤ ꯅꯠꯇ꯭ꯔꯗꯤ ꯌꯥ ꯑꯃꯨꯛ ꯄꯨꯈꯠꯄ ꯇꯜꯂꯦ ꯌꯥꯝ ꯂꯨꯝꯃꯦ
ꯑꯣ
ꯑꯗꯨꯝ ꯂꯨꯝꯃꯅꯦ
ꯑꯣ
ꯑꯥ ꯍꯧꯖꯤꯛ ꯃꯥꯅ ꯈꯕꯗꯨꯗꯤ ꯑꯥ ꯗꯨꯀꯥꯟꯒꯤ ꯌꯥꯝ ꯑꯩꯠ ꯀꯩꯅꯣ ꯇꯧꯕ ꯑꯗꯨꯒꯨꯝꯕ ꯈꯟꯕꯗꯤ ꯈꯟꯕ ꯑꯣꯏꯔꯝꯒꯅꯦꯕꯀꯣ ꯑꯁꯤꯗꯤ ꯗꯕꯜ ꯗꯕꯜ ꯆꯠꯄꯅꯤꯅ ꯃꯥꯒꯤ ꯎꯝ ꯋꯥꯏꯠꯒꯥꯝ ꯑꯥ ꯎꯝ ꯀꯩꯅꯣ ꯗ꯭ꯥꯔꯛꯀꯤ ꯀꯩꯅꯣꯗꯨ ꯑꯗꯨ ꯆꯜꯂꯦ ꯑꯗꯨ ꯃꯊꯛꯀꯤꯁꯨ ꯗꯕꯜ ꯆꯠꯄꯅꯤꯅꯀꯣ
ꯊꯛꯀꯤꯁꯨ ꯗꯕꯜ ꯆꯠꯄ꯭ꯔꯥ
ꯃꯊꯛꯀꯤꯗꯣ ꯑꯗꯨ ꯁꯤꯕꯥꯎ ꯀꯩꯅꯣꯀꯨꯝꯕꯗꯣ ꯑꯥꯞ ꯑꯥ ꯀꯩꯅꯣꯒꯤ ꯅꯠꯇꯕ ꯑꯁꯤ ꯀꯨꯝꯕ ꯆꯠ ꯀꯨꯝꯕꯗꯨ ꯀꯨꯝꯕꯗꯨꯁꯨ ꯗꯕꯜꯅꯤꯅ ꯎꯝ ꯍꯣꯏ ꯑꯗꯨꯗꯤ ꯅꯠꯇꯦ ꯃꯊꯛꯇꯒꯤꯗꯤ ꯅꯠꯇꯦ ꯑꯗꯨꯕꯨ ꯑꯁꯤ ꯀꯨꯝꯕꯗꯣ ꯁ꯭ꯇꯥꯏꯜꯗꯣ ꯃꯥꯒꯤ ꯗꯤꯖꯥꯏꯟꯗꯨ
ꯑꯥ ꯑꯣ ꯑꯗꯨꯁꯨ ꯀꯥꯂꯔꯗꯤ ꯑꯥ ꯑꯅꯤ ꯑꯅꯤ ꯑꯣꯏꯕ꯭ꯔꯥ
ꯍꯣꯏ
ꯑꯣ
ꯑꯥ ꯁꯨꯝ ꯊꯕꯛ ꯆꯠꯂꯦꯅꯦ ꯑꯥꯎ ꯑꯅꯤ ꯑꯣꯏꯕꯒꯨꯝ ꯇꯧꯋꯦ ꯍꯣꯏ ꯗꯨꯁꯨ ꯗꯕꯜ ꯆꯠꯄꯒꯨꯝ ꯇꯧꯌꯦ
ꯑꯣ
ꯑꯗꯨ ꯑꯥ ꯅꯣꯔꯃꯦꯜꯒꯤ ꯍꯦꯟꯅꯗꯤ ꯂꯨꯝꯃꯦꯕꯀꯣ ꯃꯥꯅ ꯈꯝꯕꯗꯨꯗꯤ ꯑꯥ ꯍꯧ ꯍꯧꯖꯤꯛ ꯀꯩꯅꯣ ꯇꯧ ꯑꯗꯨꯒꯨꯝꯕ ꯑꯥ ꯑꯩꯅ ꯀꯥꯡꯈꯜ ꯍꯥꯏꯗꯤ ꯍꯥꯏꯄꯤꯌꯦ ꯍꯣꯏ ꯄꯨꯕꯤꯒꯦꯗ ꯑꯗꯨꯕꯨꯗꯤ ꯍꯥꯏꯕꯨꯗꯤ ꯍꯥꯏꯌꯦꯕ ꯎꯗ꯭ꯔꯤꯕꯅꯤꯅ ꯍꯣꯔꯦꯟ ꯎꯔꯥ__
ꯍꯥꯞꯄꯨ ꯏꯌꯔꯗ ꯐꯧ ꯈꯪꯗꯦ ꯑꯗꯨ ꯃꯥꯟ ꯃꯥ ꯄꯨꯔ ꯄꯨꯔꯗꯤ ꯄꯨ ꯍꯣꯏ ꯅꯪ ꯑꯩꯗꯣ ꯑꯩ ꯊꯥ ꯊꯥꯅꯤꯡꯉꯦ ꯃꯤꯁꯨ ꯂꯩꯇꯦ ꯑꯗꯨꯝ ꯃꯣꯏꯔꯣꯝꯗꯗꯤ ꯒꯥꯔꯤꯁꯨ ꯆꯟꯗꯕꯒꯤ ꯃꯥꯁꯨ ꯎꯄꯥꯏ ꯂꯩꯇꯦꯅ ꯂꯩꯕꯅꯤ ꯍꯥꯏꯅ ꯍꯥꯏꯈ꯭ꯔꯣ ꯍꯥꯏꯕꯤꯌꯣ ꯑꯥꯗꯨꯒ ꯃꯥꯁꯨ ꯑꯩ ꯉꯔꯥꯡ ꯅꯪ ꯄꯣꯠ ꯕꯦꯒꯦ ꯄꯣꯠ ꯌꯥꯝꯕ꯭ꯔꯥ ꯍꯥꯏꯔꯒ ꯍꯥꯏꯗꯤ ꯍꯩꯕꯅꯦꯕ ꯑꯗꯨ ꯕꯦꯗꯦꯠ ꯆꯟꯗ꯭ꯔꯥꯁꯨ ꯑꯗꯨꯝ ꯍꯧꯗꯕ ꯄꯣꯠꯇꯨꯕꯨ ꯃꯥ ꯍꯠ ꯍꯜꯂꯒ ꯑꯗꯨꯝ ꯀꯩꯅꯣ ꯇꯧ ꯇꯧꯕꯁꯨꯏ ꯇꯧꯕꯤꯔꯣꯕ ꯕꯩꯗ ꯆꯟꯗ꯭ꯔꯁꯨꯀꯣ ꯃꯥꯒꯤ ꯕꯩꯗ ꯍꯣꯔꯦꯟ ꯆꯟꯗꯕ ꯑꯣꯏꯔꯁꯨ ꯃꯥ ꯄꯨꯒꯦ ꯍꯥꯏꯔꯗꯤ ꯑꯗꯨꯝ ꯄ꯭ꯂꯥꯁꯇꯤꯒꯨꯝꯕ ꯈꯥꯎꯒꯨꯝꯕ ꯑꯗꯨꯝ ꯃꯥꯅ ꯆꯤꯡꯕ ꯅꯨꯡ ꯅꯨꯡꯉꯥꯏꯅꯤꯉꯥꯏꯗ ꯍꯥꯞꯄꯤꯌꯣꯕ
ꯑꯥ ꯍꯣꯏ ꯍꯣꯏ ꯍꯥꯏꯕꯨꯗꯤ ꯍꯥꯏꯌꯦ ꯃꯥꯁꯨ ꯒꯥꯔꯤ ꯅꯝꯕꯔ ꯄꯤꯌꯣ ꯒꯥꯔꯤ ꯅꯝꯕꯔ ꯑꯥ ꯀꯩꯅꯣꯃꯦ ꯅꯪ ꯑꯩꯈꯣꯏ ꯂꯥꯛꯄ ꯒꯥꯔꯤꯗꯣ ꯑꯃꯔ ꯅꯝꯕꯔ ꯄꯤꯌꯣ ꯍꯥꯏꯌꯦ ꯃꯥ ꯑꯗꯨꯒꯤ ꯈꯨꯟ ꯐꯥꯎꯕ ꯆꯥꯛ ꯆꯠꯈ꯭ꯔꯗꯤ ꯀꯩꯅꯣ ꯑꯗꯨꯐꯥꯎ ꯆꯠꯅꯤꯡꯉꯦ ꯍꯥꯏꯅ ꯀꯣ ꯅꯝꯕꯔ ꯄꯥꯏꯔꯒ ꯐꯥꯎꯅꯥꯒꯦ ꯍꯥꯏꯌꯦ ꯑꯗꯨꯗꯨ ꯅꯝꯕꯔ ꯄꯥꯏꯗꯤ ꯄꯥꯏꯈꯔꯅꯤ ꯇꯕ꯭ꯔꯣ ꯑꯥ ꯀꯔꯤꯔꯣ ꯋꯦꯠ ꯇꯥꯔ꯭ꯕꯣ ꯅꯣꯏꯒꯤ ꯃꯈꯣꯟ ꯇꯥꯗ꯭ꯔꯦꯅꯦ ꯀꯔꯤꯔ ꯑꯩꯒꯤ ꯃꯈꯣꯟ ꯇꯥꯔꯤ ꯊꯝꯒꯅꯨ ꯑꯗꯨꯝ ꯂꯩꯌꯣ ꯇꯥꯗ꯭ꯔꯁꯨ ꯑꯩ ꯇꯥꯗ꯭ꯔꯁꯨ ꯅꯦꯕ